ꯇꯔꯌꯦ ꯇꯥꯔꯦ
ꯍꯧꯖꯤꯛꯇꯤ ꯆꯥꯛ ꯆꯥꯔꯕꯣ
ꯆꯥꯛ ꯆꯥꯕ ꯃꯤ ꯅꯠꯇꯦ ꯆꯥꯛ ꯆꯥꯅꯤꯡꯉꯥꯛꯇꯦꯗ
ꯈꯤꯇꯪ ꯑꯣꯏꯔꯁꯨ ꯆꯥꯎꯅꯦꯍꯦ ꯅꯪꯕꯣ ꯃꯁꯥꯗꯣ ꯁꯣꯛꯀꯅꯤꯅꯦ
ꯅꯨꯡꯁꯥ ꯌꯥꯝ ꯁꯥꯏꯀꯣ ꯑꯌꯨꯛꯇꯗꯤ ꯅꯣꯡ ꯇꯥꯔꯒ
ꯎꯝ
ꯊꯕꯛ ꯇꯧꯕꯁꯤꯡ ꯌꯥꯝ ꯋꯥꯔꯝꯃꯅꯤ
ꯎꯝ ꯃꯄꯥꯟꯗ ꯇꯧꯕꯁꯤꯡꯗꯣ
ꯈꯜꯂꯨꯔꯒ ꯅꯨꯡꯉꯥꯏꯇꯦꯗ ꯊꯕꯛ ꯇꯧꯗ꯭ꯔꯁꯨ ꯎꯄꯥꯏ ꯂꯩꯇꯕꯅꯤꯅ
ꯎꯝ ꯑꯗꯨꯅꯦ ꯍꯤꯡꯉꯤꯕꯅꯤꯅ ꯑꯩ ꯈꯣꯟ ꯐꯖꯅ ꯇꯥꯕ꯭ꯔꯣ
ꯐꯖꯅ ꯇꯥꯏꯌꯦ ꯍꯣꯏ
ꯐꯩ ꯐꯩ ꯑꯗꯨꯗꯤ
ꯍꯟꯗꯛꯇꯤ ꯌꯨꯝ ꯌꯨꯝ ꯆꯠꯂꯥꯗꯤ ꯐꯖꯅ ꯅꯨꯡꯉꯥꯏꯈꯤ ꯅꯨꯡꯉꯥꯏꯁꯦ ꯁꯤꯡꯖꯨ ꯆꯥꯕ ꯈꯣꯠꯄ ꯂꯧꯕꯨꯛꯇ ꯆꯠꯄꯗꯣ
ꯈꯔ ꯀꯣꯏꯊꯔꯨꯁꯦ ꯍꯥꯏꯗꯤ ꯈꯔ ꯂꯩꯔꯗꯤ ꯆꯍꯤ ꯨꯑꯍꯨꯝ ꯃꯔꯤ ꯂꯩꯔꯗꯤ ꯌꯨꯝ ꯄꯥꯡꯈ꯭ꯔꯅꯤꯅ
ꯎꯝ ꯆꯠꯀꯥꯗꯕ ꯃꯔꯤ ꯂꯛꯑꯦꯀꯣ ꯅꯥꯪꯒꯤꯗꯤ
ꯅꯥꯠꯇꯦꯗꯥ ꯑꯩꯅ ꯍꯥꯏꯕꯗꯤ ꯆꯠꯅꯕ ꯑꯗꯨꯝ ꯂꯩꯔꯕꯅꯤꯅ
ꯍꯣꯏ ꯗꯨꯕꯨꯗꯤ ꯆꯨꯝꯃꯤ ꯅꯪ ꯍꯥꯟꯅ ꯆꯠꯂꯣ
ꯑꯩ ꯍꯟꯅ ꯆꯠꯂꯩ
ꯅꯪ ꯅꯪ ꯃꯇꯨꯡ ꯏꯟꯅꯔꯛꯀꯦ
ꯋꯥꯔꯤ ꯌꯥꯝ ꯁꯥꯟꯅꯗꯧ ꯂꯩꯔꯤꯀꯣ ꯑꯩꯈꯣꯏꯅꯤ
ꯎꯝ ꯂꯩꯔꯤ ꯌꯥꯝ ꯌꯨꯝꯕꯨ ꯄꯥꯟꯅꯤꯡꯗꯦꯔ‌ꯦ
ꯈꯜꯂꯨꯔꯒ ꯀꯣ
ꯎꯝ ꯃꯤ ꯃꯌꯨꯝꯗ ꯂꯩꯗꯣꯏꯁꯦ ꯆꯥꯛ ꯀꯩꯀꯥ ꯊꯣꯡꯒꯗꯕꯗꯣ ꯍꯣꯏ ꯊꯣꯡꯕꯒ ꯍꯩꯔꯣꯏꯗ ꯄꯪꯉꯦꯕ ꯈꯨꯄꯪꯁꯤꯅ ꯑꯩ
ꯈꯪꯗ‌ꯦ ꯀꯔꯤ ꯇꯧꯗꯣꯏꯅꫭ ꯑꯩꯖꯨ ꯈꯪꯗ꯭ꯔꯦ
ꯑꯩꯒꯤ ꯔꯨꯝꯁꯦ ꯎꯆꯤ ꯌꯥꯝꯃꯦ
ꯍꯥꯠꯇꯣꯛꯎ
ꯏꯁ ꯉꯝꯃꯔꯣꯏ ꯀꯤꯖꯩ ꯇꯨꯀꯠꯆꯩ ꯎꯆꯆꯤ ꯝꯊꯤ ꯉꯛ ꯉꯥꯏꯔꯤ
ꯁꯣꯏꯗꯅ ꯆꯥꯈꯤꯅꯤꯀꯣ
ꯏꫯꯁ ꯅꯪꯒꯤ ꯊꯤꯜꯂꯛꯀꯦ ꯌꯥꯝꯃꯦ ꯅꯪ ꯍꯦꯟꯖꯥꯡ ꯊꯣꯡꯅꯕ ꯂꯩꯇ꯭ꯔꯗꯤ ꯑꯩ ꯊꯤꯜꯂꯛꯀꯦ
ꯗ ꯎꯝ ꯑꯃ ꯀꯆꯪ ꯊꯥꯏꯒꯤ ꯃꯨ
ꯎꯝ
ꯇꯧꯕꯗꯣ ꯀꯩꯅꯣꯅꯤ ꯑꯩꯗꯤ ꯆꯥꯛꯀ ꯆꯥꯅꯕ ꯄꯔꯐꯣꯔꯁꯨ ꯂꯩꯌꯦ ꯍꯥꯏꯗꯤ ꯌꯥꯝ ꯂꯥꯏꯗꯅ ꯊꯥꯎ ꯊꯝꯃꯅꯤ ꯁꯠ ꯁꯠ ꯍꯧꯗꯣꯛꯑꯅꯤ ꯂꯣꯏꯔꯦ
ꯐꯩꯌꯦꯗꯥ
ꯅꯨꯡꯉꯥꯏꯕ ꯊꯤꯕꯗꯣ ꯑꯗꯨꯅꯦ
ꯄꯔꯐꯣ ꯕꯨꯗꯤ ꯀꯩꯅꯣꯒꯤꯗꯣ ꯀꯩꯅꯣ ꯔꯥꯎꯟꯗꯤ ꯒꯤꯗꯨꯔꯥ
ꯑꯧ ꯔꯥꯎꯒꯤꯗꯨꯅꯦ
ꯑꯗꯨꯗꯤ ꯄꯥꯛ ꯆꯥꯅꯤꯡꯗꯦꯗ ꯑꯩꯗꯤ
ꯑꯩꯗꯤ ꯆꯥꯛ ꯑꯗꯨꯝ ꯆꯥꯏꯕ
ꯐꯩ ꯆꯥꯎ ꯆꯥꯎ ꯑꯩꯗꯤ ꯑꯥ ꯑꯥ ꯁꯤꯡꯖꯨ ꯒꯨꯝꯕ ꯁꯤꯡꯖꯨ ꯂꯩ ꯀꯗꯤ ꯌꯥꯔꯦ ꯑꯩꯒꯤꯗꯤ ꯃꯣꯔꯣꯛꯁꯦ ꯌꯥꯝ ꯄꯥꯝꯃꯦ ꯁꯤꯡꯖꯨ ꯌꯥꯎꯔꯗꯤ ꯆꯥꯛ ꯍꯥꯎꯋꯦ
ꯁꯥꯅ ꯁꯥꯕꯅꯦꯅ ꯇꯧꯐꯝꯒ ꯈꯪꯗꯦꯗ
ꯁꯥꯕ꯭ꯔꯣ ꯌꯥꯝꯅ
ꯁꯤꯌꯥꯝ ꯁꯥꯌꯦ ꯑꯩꯒꯤ ꯔꯨꯝꯖꯦ ꯌꯥꯝ ꯁꯥꯌꯦꯕ
ꯎꯝ
ꯐꯦꯟꯁꯨ ꯂꯩꯇꯦ ꯉꯧꯊꯣꯛꯅꯤꯡꯉꯥꯏꯅꯤ ꯍꯣꯏ ꯑꯗꯨꯅꯤ ꯅꯉꯣꯟꯗꯤ ꯍꯦꯟꯅ ꯉꯧꯔꯗꯤ ꯐꯔꯦ ꯀꯩꯅꯣ ꯎꯝ ꯍꯨꯝ ꯍꯨꯝ
ꯃꯥꯅꯤ ꯃꯥꯅꯤ ꯅꯪꯅꯕꯨ ꯐꯖꯔꯗꯤ ꯂꯣꯏꯔꯦ
ꯎꯝ ꯌꯨꯝꯗ ꯑꯃꯨꯛ ꯆꯠꯂꯗꯤ ꯃꯨꯁꯨꯛ ꯃꯨꯔꯅꯦ ꯑꯃꯨꯛ ꯀꯝꯄ꯭ꯂꯦꯛꯁ ꯑꯗꯨꯟ ꯂꯣꯏ ꯃꯥꯡꯉꯅꯤ ꯌꯨꯝꯗꯗꯤ ꯃꯄꯥꯟ ꯊꯣꯛꯇ꯭ꯔꯁꯨꯀꯣ ꯋꯦꯗꯔꯅ ꯀꯩ ꯍꯥꯏꯅꯤ ꯅꯨꯡꯁꯤꯠ ꯌꯥꯝ ꯁꯤꯠꯄꯒꯤꯀꯣ ꯃꯨꯁꯤ ꯃꯨꯁꯤꯜꯂꯛꯑꯦꯕ ꯑꯩ ꯊꯥ ꯇꯔꯨꯛ ꯁꯨꯔꯦ ꯃꯄꯥꯟ ꯊꯣꯛꯇꯕꯤꯗꯁꯨ ꯐꯃꯨꯡꯜꯂꯛꯑꯦꯕ ꯃꯄꯥꯟ ꯌꯥꯝ ꯊꯣꯛꯅꯤꯡꯗꯦꯕ
ꯊꯣꯛꯇ꯭ꯔꯗꯤ ꯊꯣꯛꯅꯤꯡꯗꯕꯅꯦ
ꯎꯝ ꯑꯗꯨꯒꯤ ꯉꯥꯛꯇꯪ ꯅꯨꯡꯁꯥ ꯃꯛꯇ ꯊꯣꯛꯂꯛꯄ ꯍꯧꯖꯤꯛ ꯈꯨꯋꯥ ꯑꯃꯅꯤ ꯉꯧꯕꯗꯤ ꯉꯧꯋꯦ ꯍꯥꯏ ꯑꯦ ꯑꯩ ꯏꯁꯥꯗꯤ ꯈꯪꯗꯦ ꯃꯤꯅꯗꯤ ꯉꯧꯋꯦ ꯍꯥꯏꯔꯛꯑꯦ
ꯉꯧꯔꯝꯃꯅꯤꯍꯦ ꯊꯥ ꯇꯔꯨꯛ ꯑꯗꯨꯃꯥꯏꯅ ꯎꯄꯥꯥꯟ ꯊꯣꯛ ꯇꯥꯔꯗꯦ
ꯅꯨꯡꯉꯥꯏꯌꯦ ꯃꯄꯥꯟꯗ ꯐꯛꯇꯕꯁꯦ ꯋꯥꯏ ꯐꯥꯏ ꯂꯩꯔꯦ ꯄꯨꯛ ꯊꯜꯂꯦ ꯌꯥꯔꯦ ꯑꯇꯣꯞꯄ ꯀꯩꯝ ꯄꯥꯝꯗꯦ
ꯍꯋꯥꯣꯏ ꯦꯁ
ꯕꯦꯁ ꯅꯦ ꯑꯗꯣ ꯋꯥꯏ ꯐꯥꯏ ꯂꯩꯔꯅꯤ ꯑꯃꯨꯛ ꯑꯃꯨꯛ ꯔꯤꯆꯥꯔꯖ ꯁꯤꯒꯤꯁꯨ ꯐꯥꯏꯚ ꯖꯤꯅꯦ
ꯑꯁꯦꯡꯕ ꯍꯟꯗꯛ ꯃꯔꯛꯁꯦ ꯌꯥꯝ ꯐꯈ꯭ꯔꯦ ꯅꯅꯥꯥꯟꯗꯤ ꯑꯁ ꯄꯨꯁꯇꯔ ꯁꯇꯔꯔ ꯇꯔ ꯇꯧꯔꯤꯣ
ꯑꯗꯨꯅꯦ ꯕꯨꯁꯇꯔ ꯀꯥꯕꯁꯨ ꯋꯥꯕꯅꯤ ꯍꯟꯗꯛꯀꯤꯗꯤ ꯇꯨ ꯖꯤꯕꯤꯅꯦ ꯑꯗꯨꯒ ꯐꯥꯏꯚ ꯖꯤꯁꯨꯅꯦ ꯑꯁ ꯅꯨꯡꯉꯥꯏꯔꯦ
ꯎꯝ ꯅꯦꯜ ꯄꯂꯤꯁ ꯁꯪꯒꯦ ꯑꯩ ꯐꯣꯟ ꯇꯧꯔꯒ
ꯅꯥꯏꯜ ꯄ꯭ꯂꯤꯁ ꯍꯥꯏꯔꯣ
ꯎꯝ
ꯑꯩꯗꯤ ꯄꯥꯛ ꯍꯩꯅꯗꯤꯗ ꯅꯦꯜꯄꯨꯂꯤꯁꯁꯦ ꯄꯛꯇꯦꯗ ꯑꯩꯉꯣꯟꯗ
ꯗꯤ ꯍꯩꯅꯩꯌꯦ
ꯑꯗꯣ ꯈꯨꯖꯤꯟ ꯈꯨꯖꯤꯟ ꯍꯥꯞꯄ ꯈꯣꯡꯖꯤꯟ ꯈꯣꯡꯗ ꯍꯥꯞꯄꯕꯨꯗꯤ ꯄꯥꯝꯃꯦ ꯅꯍꯥꯟ ꯑꯗꯨ ꯁꯪꯕ ꯅꯠꯇꯕ ꯑꯦꯛꯁꯇꯦꯟꯁꯟꯒꯤꯗꯧꯅꯦ ꯑꯦꯛꯁꯇꯦꯟꯁꯟꯗꯣ
ꯎꯝ
ꯑꯗꯨ ꯍꯥꯞꯅꯤꯡꯉꯦ ꯑꯩꯗꯤ
ꯑꯗꯨꯗꯤ ꯊꯕꯛ ꯇꯧꯗ꯭ꯔꯗꯤ ꯍꯥꯞꯄ ꯌꯥꯏ ꯑꯗꯣ ꯊꯕꯛ ꯍꯥꯏꯗꯤ ꯈ꯭ꯔꯤꯁꯃꯥꯁꯀꯨꯝꯕ ꯃꯇꯝꯗ ꯃꯣꯏꯅ ꯃꯩꯇꯩꯁꯤꯡꯅ ꯌꯥꯎꯁꯪꯒꯤ ꯀꯩꯀꯥ ꯏꯅꯥꯛ ꯈꯨꯟꯕꯈꯩꯗꯤ ꯑꯗꯨꯝ ꯍꯥꯞꯅꯩꯌꯦꯗ ꯇꯥꯔꯁꯨ ꯊꯕꯛ
ꯑꯩꯈꯣꯏꯗꯤ ꯀꯣꯟ ꯀꯣꯟ ꯃꯌꯥꯝꯗꯨ ꯃꯨꯁꯨꯛ ꯃꯨꯕꯗꯨꯣ ꯊꯦꯡ
ꯁꯨꯡꯌꯥ ꯌꯥꯔꯔꯣꯏ ꯅꯨꯃꯤꯠ ꯑꯃꯗ ꯑꯦꯛꯁꯄꯥꯏꯔꯤ
ꯂꯣꯏꯁꯤꯜꯂꯅꯤ ꯑꯗꯣ ꯄ ꯄꯥꯁꯨ ꯍꯥꯞꯅꯤꯡꯉꯦ ꯑꯩꯗꯤ ꯅꯍꯥꯟ ꯑꯩ ꯄꯥꯗꯣ ꯄꯥ ꯍꯥꯞꯄꯦꯕꯀꯣ
ꯎꯝ
ꯑꯍꯥꯟꯕ ꯍꯥꯞꯄꯅꯤꯅ ꯅꯥꯗꯤ ꯌꯥꯝ ꯅꯥꯏꯌꯦ ꯕꯤ ꯌꯥꯝ ꯇꯥꯏ
ꯑꯥ ꯍꯣꯡꯉꯕꯅꯦ ꯍꯟꯗꯛꯇꯤ ꯌꯥꯝꯅ ꯍꯄꯆꯜꯂꯣ
ꯍꯟꯗꯛ ꯎꯄꯥꯏ ꯂꯩꯇꯦꯗ
ꯄꯥ ꯑꯗꯨ ꯇꯥꯗ꯭ꯔ
ꯀꯦꯟ ꯈꯔ ꯀꯦꯟꯕ꯭ꯔꯣ ꯍꯥꯏꯔꯣ ꯃꯥꯒꯤ ꯀꯩꯅꯣꯝ ꯑꯑꯣ ꯍꯥꯞ ꯄꯟꯅ ꯇꯕꯗꯣ ꯑꯃ
ꯑꯧ ꯑꯩꯈꯣꯏꯒꯤ ꯑꯁꯦꯡꯕꯗꯣ
ꯍꯣꯏ ꯀꯦꯜꯂꯦ ꯑꯗꯨꯁꯨ ꯌꯥꯝꯕꯨꯗꯤ ꯀꯦꯗꯗ ꯌꯥꯝꯕꯕꯨꯗꯤ ꯀꯦꯗꯦꯗ
ꯑꯩꯗꯤ ꯃꯌꯥꯝ ꯀꯦꯟꯈ꯭ꯔꯦ
ꯎꯝ ꯀꯨꯏꯅ ꯆꯠꯂꯦ ꯅꯍꯥꯟ ꯑꯩꯅ ꯍꯥꯞꯄꯗꯣ ꯌꯥꯝ ꯍꯥꯞꯄ ꯍꯩꯌꯦ ꯑꯗꯨ ꯅꯨꯄꯤꯗꯣ
ꯍꯥꯏꯗꯤ ꯑꯩꯈꯣꯏꯅ ꯀꯦꯌꯔ ꯂꯧꯕꯒꯤ ꯃꯇꯨꯡꯁꯨ ꯏꯜꯂꯦꯗ
ꯎ ꯑꯗꯨ ꯑꯣꯏꯔꯁꯨꯀꯣ ꯌꯥꯝ ꯍꯩ ꯐꯖꯅ ꯍꯥꯞꯇꯕꯁꯨ ꯂꯩꯌꯦꯕ ꯅꯍꯥꯟ ꯏꯃꯥꯟꯅꯕꯤ ꯍꯥꯞꯄꯦꯕ ꯄꯣ ꯀꯨꯏꯅ ꯆꯠꯇꯦꯕ ꯍꯞꯇꯥ ꯑꯃꯐꯥꯎ ꯐꯗꯦꯕ ꯍꯦꯛ ꯗꯥꯏꯔꯦꯛ ꯂꯧꯊꯣꯛꯄ ꯌꯥꯏꯑꯕ ꯃꯥꯒꯤ ꯑꯩꯗꯤ ꯁꯨꯃꯥꯏꯅ ꯇꯧꯔꯁꯨ
ꯎꯝ ꯃꯥ ꯍꯥꯏꯇꯕꯩ ꯑꯣꯏꯔꯝꯅꯤ ꯑꯗꯨꯗꯤ
ꯎꯝ ꯑꯗꯨꯅꯦ ꯑꯅꯤꯔꯛ ꯍꯥꯞꯈ꯭ꯔꯦ ꯑꯅꯤꯔꯛ ꯑꯗꯨꯝ ꯍꯞꯇꯥꯃꯨꯛ ꯐꯥꯗꯕꯤꯗ ꯑꯗꯨꯝ ꯂꯣꯏꯅ ꯀꯦꯟꯈ꯭ꯔꯦ ꯐꯇꯦ ꯐꯖꯅ ꯍꯥꯞꯄ ꯍꯩꯇ ꯑꯗꯨꯗꯤ ꯅꯍꯥꯟꯅ ꯍꯥꯞꯄꯗꯨꯗꯤ ꯐꯖꯅ ꯍꯥꯞ ꯄꯦ ꯀꯨꯏꯅ ꯆꯠꯂꯦ
ꯀꯩ ꯀꯔꯝꯕ ꯍꯥꯞꯀꯦ ꯕꯣꯂꯨꯝ ꯍꯥꯞ ꯄ꯭ꯔ ꯀ꯭ꯂꯥꯁꯁꯤꯛ ꯍꯥꯞ ꯐꯝꯅꯤꯡꯗꯦ ꯎꯝ ꯑꯩꯈꯣꯏ ꯃꯤꯠ ꯇꯤ ꯆꯥꯎꯗꯕꯅꯤꯅ ꯕꯣꯂꯨꯝꯗꯣ ꯄꯛꯇꯕꯅꯦ
ꯃꯤꯇꯤ ꯄꯤꯛꯄꯅꯤꯅ ꯀꯣ ꯃ ꯆꯥꯎꯋ‌ꯦꯅ ꯍꯥꯞꯄ ꯋꯥꯏ ꯍꯥꯏ ꯑꯗꯨ ꯑꯣꯏꯔꯁꯨ ꯐꯖꯅꯗꯤ ꯇꯧꯕꯤꯌꯦ
ꯑꯥꯏ ꯂꯤꯠꯇꯣ ꯅꯞꯁꯜꯂꯣ
ꯄꯩꯁꯥ ꯑꯃꯨꯛ ꯃꯊꯪꯅ ꯑꯃꯨꯛ ꯍꯥꯞꯄ ꯇꯥꯔꯦ ꯈ꯭ꯔꯤꯁꯃꯥꯁꯇ
ꯎꯝ ꯈ꯭ꯔꯤꯁꯃꯥꯁ ꯍꯥꯄ ꯌꯥꯏ
ꯑꯗꯨ ꯃꯥꯏ ꯇꯥꯕ ꯃꯇꯝꯗꯗꯤ ꯌꯥꯝ ꯅꯨꯡꯉꯥꯏꯇꯦꯀꯣ ꯇꯨꯝꯕꯗ ꯑꯗꯨ ꯄꯤ ꯌꯥꯝ ꯇꯥꯒꯟꯕꯅꯤꯅ
ꯀꯝꯐꯣꯔꯠ ꯑꯣꯏꯗꯕꯗꯣ
ꯑꯣꯏꯗꯦ ꯑꯍꯣꯏ ꯑꯗꯨꯒ ꯒꯥꯔꯤ ꯃꯆꯥꯗꯁꯨ ꯅꯨꯡꯉꯥꯏꯇꯦ ꯅꯨꯡꯁꯤꯠ
ꯅꯠꯇ꯭ꯔꯗꯤ ꯌꯥꯔꯔꯣꯏ
ꯅꯣꯛꯅꯤꯡꯕꯅꯦ ꯑꯗꯨꯨꯁꯨ
ꯎꯗ꯭ꯔꯅꯦ
ꯎꯋꯦ ꯎꯋꯦ
ꯑ ꯅꯨꯄꯤꯅ ꯀꯦꯕ ꯄꯥꯝꯕ ꯍꯥꯏꯁꯦ ꯄꯨꯔꯥ ꯁꯦꯡꯕꯅꯤ ꯑꯁꯦꯡꯕꯅꯤꯍꯦ
ꯀꯦꯕꯨꯗꯤ ꯀꯦꯅꯤꯡꯉꯦꯕꯀꯣ ꯑꯗꯨ ꯀꯦꯅꯕꯨꯗꯤ ꯂꯩꯇꯦ ꯂꯤꯞ ꯏꯁꯇꯤꯛ ꯐꯥꯎ ꯁꯪꯗꯦ ꯍꯥꯏꯗꯤ ꯂꯤꯞ ꯒ꯭ꯂꯣꯁ ꯈꯛꯇꯅꯦꯅ ꯇꯩꯔꯤꯁꯦ ꯈꯛꯇꯅꯦ ꯑꯩꯅ ꯇꯩꯔꯤꯁꯦ ꯍꯥꯏꯗꯤ ꯌꯨꯝꯗ ꯑꯗꯨꯝ ꯂꯩꯕꯅ
ꯎꯝ ꯕꯦꯁꯂꯤꯟ ꯈꯪꯅꯤꯗ ꯍꯥꯏꯗꯤ ꯕꯦꯁꯂꯤꯟꯅ ꯈ꯭ꯋꯥꯏ ꯕꯦꯁꯅꯤ
ꯎꯝ ꯍꯥꯟꯒꯤ ꯕꯥꯔꯗꯦꯗ ꯑꯩꯅ ꯂꯤꯞꯁꯇꯤꯛ ꯁꯨꯡ ꯇꯩ ꯇꯩꯗꯕꯒꯤ ꯏꯃꯥꯟꯅꯕꯤꯅ ꯕꯥꯔꯗꯦ ꯅꯨꯃꯤꯠꯇ ꯂꯤꯞꯁꯇꯤꯛꯀ ꯂꯤꯞ ꯒ꯭ꯂꯣꯞꯁꯀ ꯄꯤꯔꯛꯏ
ꯌꯥꯝ ꯐꯥꯏꯅ
ꯎ ꯅꯪꯒꯤ ꯅꯪꯒꯤ ꯂꯩꯇꯕ ꯄꯣ ꯄꯣꯠ ꯂꯩꯔ ꯀꯩꯅꯣ ꯀꯩ ꯃꯥꯟꯒꯦꯒ ꯍꯪꯉꯛꯏꯅꯦ ꯀꯩꯅꯣ ꯍꯥꯏꯥꯏ ꯗꯏꯃꯟ ꯂꯣꯏ ꯍꯥꯏꯕ ꯑꯗꯨꯒ ꯂꯥꯁꯇ ꯂꯤꯞ ꯏꯁꯇꯤꯛ ꯑꯣꯏꯔꯝꯃꯦ ꯍꯥꯏꯗꯤ ꯌꯨꯝꯗ ꯑꯗꯨꯝ ꯂꯩꯗꯅ ꯐꯃꯨꯡꯗ ꯑꯗꯨꯝ ꯂꯩꯗꯅ ꯇꯜꯂꯦꯕ ꯑꯩꯁꯨ ꯍꯣꯏ ꯑꯩ ꯁꯦꯗꯣꯜꯒꯨꯝꯕ ꯆꯤꯛꯇ ꯇꯩꯕꯒꯨꯝꯕꯗꯨꯗꯤ ꯑꯩꯁꯨ ꯄꯥꯝꯅ ꯀꯣ ꯑꯗꯨꯝꯕꯗꯤ ꯑꯗꯨꯗꯤ ꯄꯥꯝꯃꯦ ꯐꯖꯩ
ꯀꯦꯕꯨꯁꯨ ꯍꯥꯏꯩꯇꯦ ꯇꯧꯗꯦꯗ ꯁꯀꯤꯟ ꯀꯦꯌꯔ ꯀ
ꯍꯥꯏꯗꯤ ꯅꯣꯏ ꯅꯪꯒꯤ ꯃꯥꯏꯗꯨꯗꯤ ꯌꯥꯝ ꯐꯩꯌꯦ ꯑꯩꯒꯤ ꯃꯥꯏꯗꯨꯅꯦ ꯄꯤꯝꯄꯜꯁꯀ ꯊꯣꯛꯍꯟꯕꯅꯦ
ꯑꯣ ꯄꯤꯝꯄꯜꯁꯄꯨꯗꯤ ꯊꯣꯛꯇꯌꯦ ꯑꯩ
ꯑꯣ ꯑꯗꯨꯅꯦ ꯅꯪꯒꯤꯗꯣ ꯄꯤꯝꯄꯜꯁ ꯊꯣꯛꯇꯦ ꯑꯩꯒꯤꯗꯤ ꯄꯤꯝꯄꯜꯁ ꯊꯣꯛꯍꯜꯂꯦꯕ
ꯎꯝ ꯑꯣ ꯅꯍꯥꯟ ꯌꯥꯎꯁꯪ ꯃꯇꯝꯗ ꯑꯩꯈꯣꯏ ꯔꯦꯟꯗ ꯂꯩꯃꯤꯟꯅ ꯑꯗꯨ ꯅꯨꯄꯥꯅ ꯀꯩꯅꯣ ꯀꯂꯔ ꯇꯩꯕꯤꯕꯀꯣ ꯃꯥꯏꯗ
ꯎꯝ
ꯌꯥꯎꯁꯪ ꯃꯇꯝꯗ ꯑ ꯏ ꯃꯥꯒꯤ ꯃꯥꯏꯁꯦ ꯄꯤꯝꯄꯜꯁꯀ ꯀꯦꯝꯝ ꯄꯤꯝꯄꯜꯁꯀ ꯊꯣꯛꯇꯤ ꯍꯥꯏꯅꯤ
ꯎꯝ ꯁꯤꯠ ꯅꯥꯜꯂꯦꯕ
ꯎꯝ ꯌꯥꯝꯅꯗꯤ ꯅꯥꯟꯗꯦꯗ
ꯅꯥꯜꯂꯦꯍꯦ
ꯄꯤꯝꯄꯜꯁ ꯈꯛꯇ ꯊꯣꯛꯇꯕꯩ ꯋꯥꯅꯤ
ꯅꯥꯜꯂꯦ ꯈꯔ ꯑꯗꯨꯗ ꯒ꯭ꯂꯣ ꯀꯥꯕꯗꯤ ꯅꯣꯏꯒꯤ ꯅꯥꯟꯕꯗꯣ ꯐꯖꯅ ꯉꯧꯊꯣꯛꯑꯅꯤ
ꯆꯥꯕ ꯊꯛꯄ ꯃꯇꯝ ꯆꯥꯡ ꯅꯥꯏꯅ ꯍꯧꯔꯛꯑꯗꯤ ꯐꯅꯤ ꯉꯝꯗꯕꯩꯅꯦ ꯑꯗꯣ
ꯑꯗꯨꯅꯦ ꯏꯁꯤꯡꯗꯁꯨ ꯊꯛꯆꯜꯂꯣ ꯍꯥꯏꯌꯦ ꯑꯗꯨ ꯊꯛꯄ ꯁꯨꯛ ꯉꯝ ꯉꯝꯗꯦ
ꯑꯣ ꯏꯁꯤꯡꯗꯤ ꯌꯥꯝ ꯊꯛꯑꯦ ꯑꯩ ꯆꯥꯛ ꯆꯥꯕ ꯃꯇꯝꯗꯁꯨ ꯗꯨꯀꯣ ꯏꯁꯤꯡ ꯍꯥꯐ ꯂꯤꯇꯔ ꯍꯦꯟꯅ ꯊꯩ ꯆꯥꯛ ꯆꯥꯕ ꯃꯇꯝꯗ ꯏꯁꯤꯡ ꯌꯥꯎꯗ꯭ꯔꯗꯤ ꯆꯥꯕ ꯍꯩꯇꯦ ꯐꯨꯜꯂꯦ
ꯏꯁꯤꯡ ꯌꯥꯝ ꯊꯛꯑꯣ ꯍꯥꯏꯕꯅꯦ ꯑꯩꯗꯤ ꯁꯨꯡꯇꯥꯛ ꯊꯛꯄ ꯉꯝꯗꯦ
ꯊꯛꯑꯣ ꯀꯩꯅꯣ ꯅꯪꯒꯤ ꯁꯀꯤꯟꯗꯣ ꯎꯝ ꯀꯩ ꯍꯥꯏꯅꯤ ꯁꯀꯤꯟꯒꯤ ꯈꯜꯂꯒ ꯍꯣꯏ